ꯍꯜꯂꯣ
ꯇꯥꯕ꯭ꯔꯥ
ꯇꯥꯏꯌꯦ
ꯀꯔꯤ ꯏꯟꯁꯥꯡ ꯆꯥꯔꯦ
ꯄꯥꯟ ꯆꯥꯌꯦ
ꯍꯥꯎꯕ꯭ꯔꯥ
ꯎ ꯍꯥꯎꯋꯤ ꯅꯪꯗꯤ ꯀꯔꯤ ꯏꯟꯁꯥꯡ ꯆꯥꯕ꯭ꯔꯥ
ꯎ ꯉꯁꯤ ꯍꯪꯒꯥꯝ ꯆꯥꯔꯦ
ꯑꯩꯗꯤ ꯁꯤꯔꯦ ꯈꯪꯗꯦ ꯀ꯭ꯔꯤꯔꯥ ꯌꯥꯝ ꯅꯣꯛꯅꯤꯡꯉꯦ ꯂꯨꯄꯥ ꯆꯥꯝꯃ ꯐꯪꯅꯤꯡꯕꯒꯤꯀꯣ
ꯀꯗꯥꯏꯗꯒꯤ ꯉꯁꯤ ꯀꯗꯥꯏ ꯀꯗꯥꯏ ꯆꯠꯂꯦ ꯅꯪ
ꯎ ꯉꯁꯤ ꯈꯣꯟ ꯈꯣꯟꯒꯤ ꯌꯨꯝꯗ ꯍꯣꯟꯗꯣ ꯃꯣꯃꯣꯒꯤ ꯕꯤꯖꯤꯅꯦꯁ ꯇꯧꯋꯦꯅ
ꯑꯥ
ꯑꯗꯨꯒꯤ ꯃꯥꯕꯨ ꯍꯦꯜꯞ ꯇꯧꯕ ꯆꯠꯂꯦ
ꯃꯤꯗꯤ ꯍꯧꯖꯤꯛꯀꯥꯟ ꯕꯤꯖꯤꯅꯦꯁ ꯍꯧꯥꯎꯈ꯭ꯔꯦꯀꯣ
ꯍꯣꯏ ꯃꯟꯗꯦꯗ ꯑꯃꯨꯛ ꯍꯧꯒꯅꯤ
ꯐꯥꯏꯅ ꯃꯣꯏꯗꯤ
ꯎꯝ ꯁꯉꯥꯏꯈꯣ ꯅꯪꯅ ꯑꯩꯕꯨ ꯀꯣꯜ ꯇꯧꯕꯤꯒꯦ ꯑꯩꯒꯤ ꯑꯩꯒꯤ ꯂꯨꯄꯥ ꯑꯩꯠꯇꯤ ꯈꯇ ꯆꯪꯉꯅꯤꯀꯣ
ꯑꯣꯏꯔꯝꯕꯁꯨ ꯌꯥꯏ
ꯎꯝ ꯅꯪꯒꯤꯗꯤ ꯍꯟꯗ꯭ꯔꯦ ꯑꯩꯒꯤꯗꯤ ꯑꯧ
ꯍꯣꯟꯗ
ꯎꯝ
ꯍꯌꯦꯡꯁꯨ ꯁꯦꯝꯒꯦ ꯍꯥꯏꯕ꯭ꯔꯥꯃꯣ
ꯎꯝ ꯂꯣꯏꯔꯒ ꯑꯃꯨꯛ ꯍꯥꯏꯔꯛꯑꯣ ꯍꯥꯏꯌꯣ ꯍꯣꯏ ꯑꯦꯞ ꯂꯩꯕꯁꯤꯡ ꯈꯛꯇ ꯑꯗꯨꯝ ꯀꯣꯜ ꯇꯧꯒꯗꯕ ꯃꯥꯜꯂꯦ
ꯍꯣꯏ ꯍꯣꯏ ꯍꯥꯏꯕꯗꯤ ꯍꯧꯖꯤꯛ ꯑꯩꯈꯣꯏ ꯏꯕꯥꯅꯤ ꯀꯣ ꯇꯥꯎꯧꯕꯗꯣ
ꯑꯥ
ꯑꯗꯨ ꯃꯣꯏ ꯑꯩꯈꯣꯏ ꯈꯥꯛꯇ ꯇ ꯇꯧꯅꯤꯡꯉꯥꯏꯒꯤꯅꯦ ꯍꯥꯏꯕꯗꯤ ꯑꯩꯈꯣꯏꯅꯤ ꯇꯥꯎꯔꯒ ꯃꯤ ꯑꯇꯣꯞꯄꯗꯗꯤ ꯇꯥꯎꯧꯕ ꯌꯥꯗꯦꯕ
ꯑꯣ ꯑꯣ
ꯍꯦꯕꯤ ꯅꯪ ꯑꯩꯒꯤ ꯐ꯭ꯔꯦꯟ ꯑꯣꯏꯕꯒꯤꯀꯣ
ꯍꯣꯏ ꯏꯕꯥꯅꯤ ꯈꯛꯇ ꯇꯧ ꯇꯧꯒꯗꯕ꯭ꯔꯥ
ꯍꯣ ꯍꯣꯏ
ꯑꯁ ꯀꯗꯥꯏꯗꯒꯤ ꯀꯗꯥꯏꯗꯒꯤ ꯑꯩꯈꯣꯏꯗꯣ ꯉꯁꯥꯏ ꯅꯣꯛꯅꯤꯡꯕꯅ ꯐꯣꯟꯒ ꯀꯣꯜ ꯇꯧꯔꯒ ꯑꯁꯤꯒꯤ ꯑꯦꯞꯇ ꯇꯧꯗꯕꯤꯗ ꯕ꯭ꯂꯥꯏꯟ ꯑꯃꯒꯤ ꯑꯃ ꯑꯃꯗꯨ ꯑꯣꯐꯂꯥꯏꯟ ꯇꯧꯕ ꯍꯧꯖꯤꯛ ꯃꯤꯝꯁ ꯍꯥꯏꯅ ꯀꯣꯜ ꯇꯧꯔꯛꯄꯗꯣ ꯑꯗꯨꯗꯣ ꯇꯧꯔꯒ ꯑꯁ ꯃꯩꯇꯩꯂꯣꯟ ꯉꯥꯡꯕꯅ ꯅꯣꯛꯅꯤꯡꯉꯦ
ꯅꯕꯅꯤ ꯃꯩꯇꯥꯏꯂꯣꯟꯗ ꯉꯥꯡꯕ꯭ꯔꯥ
ꯍꯣꯏ ꯁꯤꯒꯤ ꯑꯦꯝ ꯅꯠꯇꯕꯗ
ꯂꯣꯏꯔꯦꯍꯦ ꯑꯗꯨ ꯅꯈꯣꯏ ꯑꯥꯔꯠꯁ ꯑꯥꯔꯠꯀꯤꯀꯣ ꯅꯈꯣꯏ ꯑꯥꯔꯁ ꯀꯥꯡꯕꯨꯒꯤ ꯀꯔꯤꯔꯥ ꯁꯤꯂꯦꯛꯁꯟ ꯂꯤꯁ ꯇꯧꯈ꯭ꯔꯕ꯭ꯔꯥ
ꯑꯥꯔꯠꯁ ꯀꯤ ꯊꯣꯛꯇ꯭ꯔꯤꯌꯦ
ꯀꯔꯝ ꯀꯥꯟꯗ ꯊꯣꯛꯀꯦ ꯍꯥꯏꯕ꯭ꯔꯥ
ꯈꯪꯗꯦ ꯒ꯭ꯔꯨꯞꯇꯁꯨ ꯊꯥꯒꯠꯇꯦ
ꯅꯪꯅ ꯈꯪꯅꯤꯡꯉꯥꯏꯒꯤꯅꯦ ꯅꯪ ꯍꯧꯖꯤꯛꯀꯤꯗꯤ ꯅꯠꯇ꯭ꯔꯣ
ꯇꯧꯗꯦꯅ ꯑꯩꯈꯣꯏ ꯑꯥꯔꯠꯁꯀꯤꯗꯤ ꯑꯩ
ꯑꯣ
ꯀꯣꯂꯦꯁ ꯁꯨ ꯀꯥꯞ ꯂꯣꯏꯈ꯭ꯔꯦꯅ ꯀꯔꯤꯔꯥ ꯑꯁꯤꯗ ꯃꯤꯅꯤꯠ ꯌꯥꯝ ꯂꯧꯔꯤꯁꯦ
ꯑꯗꯨꯒꯤꯗꯤ ꯈꯪꯗꯦ ꯃꯤꯅꯤꯠ ꯇꯔꯥ ꯐꯥꯎꯗꯤ ꯇꯧꯑꯣ ꯍꯥꯏꯕꯅꯤ
ꯑꯗꯨꯅꯦ ꯍꯧꯖꯤꯛ ꯑꯁꯤꯗ ꯃꯤꯅꯤꯠ ꯌꯥꯝꯃꯦꯕ
ꯍꯣꯏ ꯍꯣꯏ ꯀꯩꯁꯨ ꯈꯟꯒꯅꯣꯗ ꯑꯗꯨꯒꯤꯗꯤ ꯀꯣ
ꯄꯩꯁꯥ ꯆꯪꯅꯨꯡ ꯂꯣꯏꯔꯦ ꯍꯥꯏꯌꯣ
ꯍꯣꯏ ꯍꯣꯏ ꯑꯗꯨꯕꯨꯁꯨ ꯌꯥꯏ
ꯑꯩꯈꯣꯏ ꯍꯧꯖꯤꯛ ꯏꯕꯥꯅꯤꯅꯤ ꯉ ꯑ
ꯄꯩꯁꯥꯒꯤꯗꯃꯛ ꯍꯟꯒꯅꯨꯗ ꯅꯪꯁꯨ ꯀꯔꯤꯅꯣꯍꯦ ꯍꯣꯏ ꯍꯥꯏꯕꯗꯤ ꯑꯩꯈꯣꯏ ꯏꯁꯇꯨꯗꯦꯟꯁꯤꯡꯒꯤ ꯀꯔꯤꯔꯥ ꯐꯥꯅꯤꯡꯉꯥꯏꯒꯤ ꯑꯗꯨꯝ ꯁꯦꯝꯕꯅꯦꯕ ꯅꯠꯇ꯭ꯔꯥ
ꯃꯥꯅꯤ ꯃꯥꯅꯤ ꯈꯣꯏꯁꯦ ꯂꯥꯏꯔꯕꯅꯤꯅꯀꯣ
ꯍꯣꯏ ꯍꯣꯏ ꯅꯪ ꯀꯥꯞꯄ꯭ꯔꯥ
ꯈꯨꯔꯨꯈ꯭ꯔꯦ ꯑꯩꯗꯣ ꯂꯣꯛ ꯈꯣ ꯑꯪ ꯂꯣꯛ ꯈꯨꯈ꯭ꯔꯦꯕ ꯑꯗꯨꯒꯤ
ꯃꯥꯏꯇꯦꯍꯦ
ꯅꯪꯅꯤ ꯈꯪꯗ꯭ꯔꯦ ꯍꯌꯦꯡ ꯑꯗꯨꯝ ꯂꯩꯒꯅꯤ ꯑꯗꯨꯒ ꯏꯚꯤꯅꯤꯡ ꯕꯣ ꯁꯅꯥꯕ ꯆꯠꯀꯅꯤ ꯇꯥꯞꯇ
ꯅꯪꯒꯤ ꯃꯈꯣꯜꯁꯨ ꯐꯖꯅ ꯇꯥꯗꯦꯅꯦ
ꯀ꯭ꯔꯤꯒꯤꯔꯥ
ꯍꯥꯥ
ꯀ꯭ꯔꯤꯒꯤꯔꯥ ꯅꯦꯋꯥꯛ ꯅꯥꯔꯥ
ꯈꯪꯗꯦ ꯚꯨꯂꯨꯝꯗꯣ ꯌꯥ ꯂꯩꯈꯠꯄ ꯌꯥꯗꯦꯕ ꯑꯩ ꯃꯈꯣꯟꯗꯤ ꯐꯖꯅ ꯇꯥꯕ꯭ꯔꯥ ꯍꯥ
ꯇꯥꯏꯌꯦ
ꯊꯨꯡ
ꯅꯤꯉꯣꯜ ꯅꯨꯡꯉꯥꯏꯇꯕ꯭ꯔ ꯖꯥꯠꯂꯥ ꯑꯩꯈꯣꯏꯗ
ꯈꯪꯗꯦ ꯑꯩꯒꯤꯗꯤ
ꯎꯝ ꯎꯝ ꯇꯥꯕ꯭ꯔꯣ
ꯍꯥ
ꯀ꯭ꯔꯤꯔꯀꯣ
ꯅꯪ ꯀꯔꯝ ꯀꯥꯟꯗ ꯈꯨꯟ ꯆꯠꯀꯦ ꯈꯟꯕ꯭ꯔꯥ
ꯍꯥ